ꯂ ꯂ
ꯑꯣ ꯇꯥꯏꯌꯦ
ꯍꯥꯥꯄ꯭ꯔꯣꯣ
ꯇꯥꯏꯌꯦ
ꯀꯩ ꯇꯧꯏꯅꯣ
ꯁꯨꯇꯧꯗꯦ ꯝ ꯍꯤꯞꯄꯤ ꯅꯪꯗꯤ
ꯑꯩꯗꯤ ꯊꯕꯛ ꯃꯐꯝꯗ ꯑꯩꯁꯨ ꯐꯝꯃꯤꯗ
ꯊꯕꯛ ꯇꯧꯗꯕꯤꯗ ꯑꯗꯨꯝ ꯐꯝꯕ꯭ꯔꯣ ꯊꯕꯛ ꯂꯥꯛꯑꯗꯤ ꯊꯕꯛ ꯇꯧꯅꯤꯍꯦ
ꯊꯕꯛ ꯂꯥꯛꯑꯅꯤ ꯊꯕꯛ ꯇꯧꯕꯅꯤꯅ ꯊꯕꯛ ꯂꯥꯛꯇꯕꯒꯤ ꯑꯗꯨꯝ ꯐ꯭ꯔꯤꯗ ꯂꯩꯕꯒꯤ ꯇꯧꯔꯛꯄꯅꯤꯅ
ꯐ꯭ꯤ ꯂꯩꯕ ꯌꯥꯕ꯭ꯔꯣꯅꯦ ꯊꯕꯛ ꯃꯐꯝꯗ
ꯎꯝ ꯃꯤ ꯂꯥꯛꯇ꯭ꯔꯗꯤ ꯑꯗꯨ ꯑꯗꯨꯝ ꯐ꯭ꯔꯤ ꯂꯩꯌꯦꯅꯤꯅ
ꯃꯤ ꯂꯒꯁꯨꯖꯟ ꯊꯃꯛ ꯇ ꯑꯣ ꯀꯩ ꯀꯩꯅꯣ ꯁꯦꯝꯕ ꯌꯥꯕ ꯁꯦꯃꯣ ꯁꯦꯡꯗꯣꯛꯄ ꯌꯥꯕ ꯑꯗꯨꯝ ꯁꯦꯡꯗꯣꯛꯑꯒ ꯂꯩꯒꯗꯕꯅꯤ ꯊꯕꯛ ꯇꯧꯕꯗꯤ ꯑꯦ
ꯑꯗꯨꯗꯤ ꯑꯗꯨꯗꯤ ꯅꯪ ꯑꯣꯏꯅ ꯂꯅꯥꯔꯒ ꯁꯦꯡꯕꯤꯌꯣ
ꯉꯃꯨꯒꯜ ꯑꯩ ꯑꯩꯗꯤ ꯇꯜꯂꯦ ꯑꯩꯈꯣꯏꯗꯤ ꯆꯤꯟꯅ ꯊꯕꯛ ꯇꯧꯕꯅꯦꯕ ꯈꯨꯠꯁꯅ ꯊꯕꯛ ꯇꯧꯕ ꯅꯠꯇꯦꯕ
ꯆꯤꯟꯅ ꯊꯕꯛ ꯇꯧꯕꯁꯨ ꯃꯤ ꯌꯥꯝ ꯂꯩꯕꯅꯤꯀꯣ
ꯂꯩꯥꯏꯌꯦ ꯑꯗꯨ ꯑꯣꯏꯔꯁꯨ
ꯇꯧꯕꯖꯥꯗꯤ ꯇꯜꯂꯤꯍꯦ
ꯑꯁ ꯑꯩꯈꯣꯏꯗꯤ ꯆꯤꯟꯅ ꯊꯕꯛ ꯇꯧꯕꯅꯤ ꯆꯤꯟꯅ ꯊꯕꯛ ꯇꯧꯅꯤꯡꯗ꯭ꯔꯗꯤ ꯅꯪ ꯈꯨꯠꯅ ꯑꯃꯨꯛ ꯇꯧꯔꯣ
ꯎꯝ
ꯊꯕꯛ ꯆꯠꯂꯒ ꯑꯣꯐꯤꯁꯇ ꯑꯗꯨꯝ ꯐ꯭ꯔꯤꯗ ꯐꯝꯕꯗꯤ ꯀꯩꯅꯣꯅꯦ
ꯃꯤ ꯂꯥꯛꯇ꯭ꯔꯗꯤ ꯑꯗꯨꯝ ꯐ꯭ꯔꯤ ꯑꯣꯏꯔꯤꯅ
ꯃꯤ ꯏꯅꯣ ꯀꯧꯁꯂ ꯂ ꯀꯧꯁꯤꯜꯂꯒ ꯇꯧꯒꯗꯕꯅꯤꯅꯦ
ꯍꯣꯏꯅ ꯑꯗꯨꯝ ꯂꯥꯛꯀꯅꯤꯗ ꯑꯩꯈꯣꯏꯅ ꯀꯧꯁꯤꯟꯗ꯭ꯔꯁꯨꯀꯣ ꯃꯇꯥꯡ ꯃꯇꯝ ꯗ ꯂꯥꯛꯀꯅꯤꯗ
ꯃꯣꯏꯅ ꯂꯥꯛꯇꯕꯒꯤꯅ ꯍꯧꯖꯤꯛ ꯐ꯭ꯤꯗ ꯂꯩꯔꯤꯗꯨꯗꯤ ꯑꯗꯨ ꯐꯠꯇꯦ ꯀꯧꯁꯤꯜꯂꯣ
ꯑꯩ ꯌꯥꯝ ꯐꯠꯇꯦ ꯍꯥꯏꯕꯤꯔꯛꯑꯦ
ꯂꯝꯕꯤꯗ ꯆꯠꯄꯗꯣ ꯀꯧꯁꯤꯜꯂꯣ
ꯅꯪꯅ ꯌꯥꯝ ꯂꯥꯛꯍꯟꯅꯤꯡꯉꯗꯤ ꯅꯪ ꯀꯥꯎꯕꯤꯌꯣ
ꯑꯩ ꯀꯧꯕ ꯍꯗꯦꯗ
ꯅꯪ ꯆꯤꯟꯅ ꯊꯕꯛ ꯇꯧꯋꯦ ꯍꯥꯏꯕꯗ ꯅꯪꯒꯤꯅ ꯆꯤꯟꯅ ꯀꯧꯕꯥꯎꯤꯌꯣꯅ
ꯀꯅꯥꯗ ꯀꯧꯕꯤꯌꯨꯒꯦ
ꯅꯪ ꯑꯣꯏꯣꯏꯅꯦꯂ ꯍꯣꯗ ꯑꯗꯨꯣꯗꯤ
ꯑꯁ ꯌꯥꯝ ꯂꯥꯞꯄꯝꯒꯅꯤꯅ
ꯅꯪꯗꯤ ꯅꯪꯗꯤ ꯆꯥꯕꯤꯔꯕꯣ
ꯆꯥꯦ ꯍ ꯉꯁꯥꯏ ꯅꯣꯡꯉꯥꯜꯂꯤꯉꯩꯗ ꯆꯥꯔꯦ ꯑꯩꯈꯣꯏꯗ ꯃꯩ ꯂꯥꯛꯇꯕ ꯑꯗꯨꯒꯤ ꯉꯔꯥꯡꯁꯨ ꯂꯥꯛꯇꯦ ꯉꯁꯤꯁꯨ ꯂꯥꯛꯇꯦ ꯑꯁ ꯌꯥꯝ ꯅꯨꯡꯉꯥꯏꯇꯕ ꯋꯥꯔꯤꯅꯤꯗ
ꯌꯥꯝ ꯅꯨꯡꯉꯥꯏꯇꯦꯗ
ꯎꯝ ꯌꯥꯝ ꯅꯨꯡꯉꯥꯏꯇꯦ ꯑꯁ ꯀꯞꯄꯨ ꯀꯥꯞꯅꯤꯡꯉꯦꯗ
ꯃꯥꯏ ꯂꯥꯛꯇꯕꯁꯦ ꯋꯥꯔꯜ ꯀꯞꯁꯨ ꯌꯦꯡꯕ ꯌꯥꯗ꯭ꯔꯥ
ꯌꯥꯗ꯭ꯔꯦ ꯍꯣꯔꯦꯟ ꯑꯩ ꯅꯨꯄꯥ ꯕꯣꯁꯅ ꯑꯗꯨꯣꯏꯅꯤꯅꯦ ꯑꯁ ꯍꯌꯦꯡ ꯍꯥꯏꯇꯥꯔꯦꯗꯀꯣ
ꯀꯔꯤ ꯀꯔꯤ ꯀꯔꯤ ꯏꯟꯁꯥꯡ ꯆꯥꯕꯤꯔꯦ
ꯂꯩ ꯉꯁꯤ ꯁꯦꯡꯅ ꯍꯥꯏꯕꯤꯌꯨꯔꯥ ꯅꯠꯇ꯭ꯔꯒꯅ ꯆꯨꯝꯅ ꯍꯥꯏꯕꯤꯌꯨꯔꯥ
ꯐꯩꯏꯗ ꯍꯥꯏ ꯋꯥꯗ
ꯁꯤ ꯈꯣꯏ ꯁꯥ ꯀꯩ ꯍꯥꯏꯅꯤ ꯏꯁꯃꯣꯛꯄꯣꯛ ꯆꯥꯏ
ꯃꯣꯃꯣ ꯑꯦꯕ
ꯏꯁꯃꯣꯛ ꯊꯣꯛ ꯑꯣꯏꯅ ꯆꯥꯏ ꯉꯁꯤ ꯑꯩꯈꯣꯏ ꯅꯪꯗꯤ ꯎꯝ ꯆꯥꯛ ꯆꯥꯔꯝꯈꯤꯔꯣꯏꯀꯣ ꯊꯕꯛ ꯃꯐꯝꯗ ꯂꯩꯔꯗꯤ ꯍꯂꯣ ꯅꯪꯒꯤ ꯅꯦꯠꯋꯥꯛ ꯅꯨꯡꯉꯥꯏꯇꯕ ꯃꯥꯜꯂꯦ ꯅꯪꯒꯤ ꯚꯣꯏꯁ ꯇꯥꯗꯤ ꯍꯜꯂꯣ ꯍꯜꯂꯣ ꯊꯝꯈꯥꯖꯠꯂ ꯅꯪꯒꯤ ꯕꯣꯏꯁ ꯇ